ꯑꯎ
ꯍꯜꯂꯣ ꯍꯜꯂꯣ ꯑꯥ ꯀꯩꯁꯨꯠ ꯇꯥꯏꯌꯦ ꯇꯥꯏꯌꯦ
ꯑꯥ
ꯂꯩꯔꯝꯕꯅꯤꯗ
ꯀꯩꯗꯧꯔꯤꯅꯣ
ꯀꯩꯁꯨ ꯇꯧꯗꯦ ꯅꯪꯗꯤ ꯀꯩꯗꯧꯔꯤꯅꯣ ꯆꯥꯔꯤ
ꯑꯣ ꯀꯩ ꯍꯤꯟꯖꯥꯡ ꯆꯥꯏ
ꯉꯁꯤꯗꯤ ꯀꯥꯡꯁꯣꯏ
ꯍꯥꯎꯔꯝꯃꯅꯤ
ꯑꯧ ꯍꯥꯎꯋ‌ꯦ ꯅꯪꯗꯤ ꯀꯩꯀꯩ ꯆꯒꯦ
ꯑꯩꯈꯣꯏ ꯍꯋꯥꯏ ꯆꯥꯏ ꯉꯁꯤ
ꯎ ꯀꯔꯤ ꯍꯋꯥꯏꯅꯣ
ꯀꯥꯡꯇꯛ
ꯀꯥꯡꯇꯛꯅ ꯍꯥꯎꯕꯅꯤ
ꯑꯁ ꯈꯪꯗ‌ꯦ ꯌꯥꯝ ꯄꯥꯝꯗꯦ ꯑꯩꯈꯣꯏꯗꯤ
ꯑꯗꯨ ꯍꯥꯎꯕꯅꯤ ꯀꯥꯡꯇꯛꯁꯤ ꯉꯁꯤꯗꯤ ꯆꯥꯠꯊꯣꯛꯇ꯭ꯔꯣ ꯀꯃꯥꯏꯅ ꯇꯧꯒꯦ
ꯉꯁꯤ ꯌꯨꯝꯗ ꯑꯗꯨꯝ ꯂꯩꯌꯦ
ꯐꯔꯦꯅꯦ ꯑꯩꯁꯨ ꯆꯠꯊꯣꯛꯇ‌ꯦꯗ ꯉꯁꯤꯗꯤ ꯒ꯭ꯌꯥꯟ ꯇꯥꯅ ꯂꯩ
ꯀꯩꯅꯣ ꯑ ꯀꯔꯤ ꯀꯩꯀꯩ ꯍꯣꯠꯅꯔꯤꯒꯦ ꯀꯃꯥꯏ ꯀꯃꯥꯏ ꯇꯧꯔꯤꯒꯦ ꯍꯥꯥ ꯍꯜꯂꯣ ꯍꯜꯂꯣ ꯍꯜꯂꯣ
ꯏ ꯇꯥꯗ꯭ꯔ‌ꯦ
ꯇꯥꯔꯕ‌ꯣ
ꯑꯥꯎ ꯑꯥꯎ ꯇꯥꯏꯌꯦ
ꯇꯔꯕꯨ ꯇꯔꯕꯨ
ꯑꯥꯎ ꯇꯥꯏꯌꯦ
ꯍꯜꯂꯣ
ꯑꯣ ꯇꯥꯗꯕ꯭ꯔꯣ ꯇꯥꯏꯌꯦ ꯑꯩꯗꯤ
ꯑꯣ ꯇꯥꯏꯔꯦ ꯑꯃꯨꯛ ꯅ‌ꯦꯠꯋꯥꯛꯁꯤ
ꯑꯥꯎ ꯑꯥꯎ ꯇꯥꯔꯦ ꯇꯥꯔꯦ
ꯅ‌ꯦꯠꯋꯥꯛꯁꯤ ꯅ‌ꯦꯠꯋꯥꯛꯁꯤ ꯀꯩꯩꯅꯝ ꯏꯇꯧ ꯇꯧ
ꯑꯥꯎ ꯉꯁꯤ ꯅ‌ꯦꯠꯋꯥꯔꯥꯛꯁꯦ ꯕ‌ꯦ ꯀꯩꯅꯣ ꯕꯦꯔꯥ ꯇꯧꯋꯦ
ꯑꯁ ꯎꯝ ꯑꯗꯨ ꯈꯪꯗ‌ꯦꯗ ꯇꯧꯔꯤꯁꯤ ꯅꯍꯥꯟꯗꯒꯤ ꯑꯗꯨꯝ ꯅꯦꯠꯋꯥꯛꯁꯦ ꯍꯟꯗꯛꯆꯍꯤ ꯍꯟꯗꯛꯀꯤ ꯇꯨ ꯊꯥꯎ ꯏꯇꯧ ꯇꯥꯎꯋꯤ
ꯄ꯭ꯔ‌ꯣꯕꯂ‌ꯦꯝꯁꯤ
ꯇꯥꯕ꯭ꯔ‌ꯣ ꯑꯥꯎ ꯇꯥꯏ
ꯍꯂ
ꯇꯥꯗ꯭ꯔꯕꯣ ꯑꯃ ꯀ
ꯍꯜꯂꯣ ꯍꯜꯂꯣ
ꯑꯥꯎ ꯑꯩꯗꯤ ꯇꯥꯏꯌꯦ ꯅꯪ ꯇꯥꯗꯕ꯭ꯔꯣ ꯑꯩꯗꯤ ꯇꯥꯏꯌꯦ ꯅꯪ ꯇꯥꯗꯕ꯭ꯔꯣ ꯑꯥꯎ ꯇꯥꯗꯕ꯭ꯔꯣ ꯑꯌꯥ ꯅꯦꯠꯋꯔꯛꯁꯦ ꯀꯩꯅꯣꯕ ꯍꯜꯂꯣ ꯇꯥꯗꯕ꯭ꯔꯣ ꯑꯁ ꯇꯥꯗ꯭ꯦ ꯑꯃꯨꯛꯀ ꯑꯩꯅ ꯇꯥꯕꯔ ꯑ ꯇꯥꯕ꯭ꯔꯣ
ꯍꯜꯂꯣ
ꯇꯥꯗꯕ꯭ꯔꯣ ꯑꯁ ꯑꯩꯅ ꯇꯥꯗ꯭ꯔꯤ ꯑꯃꯨꯛꯀ ꯍꯜꯂꯣ ꯅꯦꯠꯕꯣꯛꯁꯕꯔꯖ ꯇꯥꯕ꯭ꯔꯣ ꯏꯁꯇꯥꯗ꯭ꯔꯔꯤ ꯇꯥꯕ꯭ꯔꯣ ꯇꯥꯕ꯭ꯔꯣ ꯑ ꯇꯥꯗ꯭ꯔꯤꯕ꯭ꯔꯣ ꯑꯁ ꯑꯩ ꯃꯣꯏꯗ ꯇꯥꯗ꯭ꯔꯤꯗ ꯀꯩꯅꯣ ꯅ ꯂꯧꯔꯛꯁꯤꯕꯣ ꯇꯥꯕ꯭ꯔꯣ
ꯍꯜꯂꯣ
ꯑ ꯇꯥꯕ꯭ꯔꯣ ꯀꯩꯅꯣꯅꯦ ꯇꯥꯕ꯭ꯔꯣ
ꯀꯒꯤꯗ꯭ꯔꯥ ꯑꯝ ꯇꯥꯒꯅ‌ꯦ
ꯍꯜꯂꯣ
ꯇꯥꯕ꯭ꯔꯣ
ꯍꯜꯂꫭ
ꯑꯥꯎ ꯇꯥꯕꫭ
ꯍꯜꯂꯣ ꯍꯜꯂꯣ